ꯑ
ꯂ
ꯍꯜꯂꯣ ꯂ
ꯇꯌꯦ
ꯀꯥ ꯄꯨꯔ ꯆ
ꯇꯥꯏꯌꯦ ꯊꯅꯗꯤꯦꯀꯣ
ꯀꯔꯤꯅꯣ ꯍꯦ ꯅꯪꯉꯥꯏꯗꯨꯕꯣ
ꯀꯔꯤꯅꯣ ꯅꯪ ꯍꯧꯖꯤꯛ ꯒꯨꯂꯤꯗꯣ ꯆꯥꯁꯤꯟꯅꯣ ꯆꯥꯁꯤꯟꯅꯣ
ꯑꯗꯨꯃꯥꯏꯅ ꯇꯧꯔꯗꯤ ꯌꯥꯔꯣꯏꯍꯦ ꯑꯗꯨꯃꯥꯏꯅ ꯇꯧꯔꯗꯤ ꯌꯥꯔꯣꯏꯍꯦ꯫
ꯎꯝ
ꯅꯪꯁꯨ ꯂꯣꯏꯗ꯭ꯔꯤꯉꯩꯗ ꯍꯦꯛꯇ ꯍꯥꯏꯖꯤꯜꯂꯦ꯫
ꯀꯔꯤ
ꯈꯥꯔꯤ ꯅꯨꯡꯁꯥ ꯑꯃꯨꯛ ꯁꯥ ꯅꯨꯡꯁꯥ ꯑꯃꯨꯛ ꯁꯥꯒꯠꯂꯛꯑꯦꯅꯦ꯫
ꯎꯝ ꯑꯈꯣꯏꯗꯤ ꯆꯨꯔꯤ
ꯑꯝ ꯇꯅ ꯁꯗꯣꯛꯔꯛꯑꯦꯅꯦ ꯀꯩ ꯃꯊꯦꯜ ꯆꯥꯔꯕ
ꯐꯤ ꯁꯣꯔꯤꯗꯣ ꯉꯁꯤꯁꯦ
ꯇꯨꯝꯅꯤꯡꯉꯦ ꯑꯗꯨꯃꯥꯏꯅ ꯅꯨꯡꯁꯥ ꯊꯣꯛꯔꯗꯤ꯫
ꯏꯁꯁ ꯏꯕꯨꯡꯉꯣ ꯅꯪꯒꯤꯁꯦ ꯑꯐꯕ ꯑꯝꯇ ꯂꯩꯇ꯭ꯔꯦꯗꯀꯣ꯫
ꯑꯁ ꯐꯖꯅ ꯇꯨꯝꯗ꯭ꯔꯦꯃꯦ ꯍꯟꯗꯛꯇꯤ ꯋꯥꯔꯜ ꯀꯞꯅꯤꯅ ꯑꯁ ꯀꯩꯅꯣ ꯇꯨꯝꯕꯒꯤ ꯏꯁꯀꯦꯗꯨꯜꯁꯦ ꯌꯥꯝ ꯊꯤ ꯍꯣꯡꯈ꯭ꯔꯦ ꯍꯥꯏꯕ ꯑꯁ ꯀꯞꯅꯤꯡꯕ ꯑꯃ ꯌꯥꯎꯁꯜꯂꯛꯑꯦ ꯑꯩ ꯍꯛꯆꯥꯡ ꯂꯣꯏ ꯇꯗꯤꯇꯨꯔꯣꯏ ꯇꯧꯕ ꯇꯥꯔꯦ꯫
ꯀꯥꯞꯄꯣ ꯀꯥꯞꯄꯣ ꯀꯥꯞꯄꯣ ꯀꯞꯅꯤꯡꯉꯗꯤ ꯀꯞꯊꯣꯛꯀꯗꯕꯅꯤ꯫
ꯀꯗꯨꯔꯒꯦ
ꯑꯈꯣꯏꯗꯤ ꯉꯁꯤ ꯌꯥꯝ ꯍꯥꯎꯅ ꯁꯥꯔ ꯍꯩꯅꯗꯦ
ꯌꯥꯝ ꯊꯤꯥꯅ ꯌꯥꯝ ꯊꯤꯅ ꯍꯩꯅꯗꯕꯗꯣ꯫
ꯅꯠꯇꯕꯗꯨ ꯅꯨꯄꯤ ꯀꯥꯏꯅꯕꯒꯤ ꯑꯩꯉꯣꯟꯗ ꯇꯨꯝꯅꯤꯡꯕ ꯁꯥꯗꯅ ꯇꯨꯝꯁꯤꯠ ꯐꯥꯗꯕ ꯁꯥꯖꯟꯅꯗꯅ ꯀꯥꯞꯊꯣꯛꯀꯦ ꯈꯜꯂꯤꯔꯥꯕ꯫
ꯍꯦꯔ ꯇꯥꯗ ꯅꯪꯒꯤꯁꯨ ꯑꯩ ꯐꯖꯗꯦꯍꯦ ꯅꯨꯄꯤ ꯀꯥꯏꯅꯕ ꯀꯥꯏꯗꯨꯗꯤ ꯑꯁ ꯈꯔ ꯐꯖꯐꯥꯠꯇꯦꯍꯦ ꯅꯅꯥꯎꯍꯒꯤꯉꯣꯟꯗ ꯅꯨꯄꯤꯅ ꯀꯥꯅꯕ ꯑꯁ ꯑꯗꯨꯃꯗꯤ ꯊꯣꯛ ꯊꯣꯛꯑꯣꯏ ꯍꯦ
ꯎꯝ ꯄꯣꯛꯑꯝꯃꯔꯣꯏ꯫ ꯑꯗꯨꯒꯤ ꯋꯥꯔꯤꯁꯨ ꯑꯩ ꯇꯥꯏꯀꯣ ꯅꯉꯣꯟꯗ ꯍꯧꯔꯛꯀꯅꯨ ꯂꯣꯏ ꯍꯥꯏꯗꯣꯔꯛꯆꯅꯤ ꯅꯪ
ꯑꯩꯒꯤ ꯋꯥꯔꯤ ꯈꯔꯤ ꯇꯥꯔꯗ
ꯅꯪ ꯍꯥꯏꯗꯣꯛꯏ ꯃꯈꯩ ꯆꯨꯝꯃꯤꯗꯨ
ꯆꯂ ꯍꯦ ꯁꯤꯁ ꯋꯥꯊꯤ ꯋꯥꯔꯦꯝ꯫ ꯅꯪ ꯋꯥꯊꯤ ꯌꯥꯝ ꯇꯧꯋꯤ ꯅꯪ ꯀꯗꯥꯗꯒꯤꯒꯤꯅꯣ ꯋꯥꯔꯤ ꯄ ꯇꯧꯅ ꯇꯧꯋꯤ ꯅꯪ
ꯋꯥꯊꯤ ꯅꯠꯇ꯭ꯔꯦꯅꯦ ꯋꯥꯕꯨꯣ ꯃꯊꯤ ꯂꯩꯕ꯭ꯔꯣ
ꯃꯇꯇꯣꯝꯗ ꯑꯗꯨꯝ ꯄꯪꯈꯜꯗ ꯀꯩꯅꯣ ꯅꯀꯣꯛꯇ ꯈꯤꯇꯪ ꯁꯥꯟꯅꯔꯒ ꯑꯁ ꯃꯤ ꯀꯩꯅꯣ ꯑꯩꯉꯣꯟꯗ ꯑꯁ ꯃꯥ ꯑꯗꯨꯃꯥꯏꯅ ꯇꯧ ꯄꯥꯈꯠꯍꯟꯒꯦꯒꯗꯧꯔꯥ꯫ ꯇꯧꯏ ꯂꯩ ꯈꯪꯉꯤꯅꯦ ꯂꯩ ꯈꯪꯉꯤꯅꯦ
ꯀꯣꯛ ꯁꯟꯅꯕ ꯃꯇꯝ ꯂꯩꯇꯦ ꯑꯩ꯫
ꯑꯩꯕꯨ ꯅꯨꯄꯤ ꯀꯥꯏꯅꯕꯩ ꯀꯞꯄꯦ ꯇꯨꯠ
ꯎ ꯑꯣꯏꯅꯐꯝ ꯂꯩꯇꯗꯅ ꯅꯆꯦ ꯑꯩꯉꯣꯟꯗ ꯑꯣꯏꯅꯔꯤꯗꯨꯗꯤ꯫
ꯍꯥꯥ
ꯑꯣꯏꯅꯐꯝ ꯂꯩꯇꯗꯅ꯫ ꯅꯨꯄꯤ ꯀꯥꯏꯅꯕꯒꯤ ꯋꯥꯀꯠꯐꯝ ꯂꯩꯇꯗꯅ ꯇꯨꯝꯁꯠ ꯐꯥꯗꯕ ꯁꯥꯖꯟꯅꯔꯒ
ꯑꯁ ꯐꯖꯗꯦꯍꯦ ꯐꯖꯗꯦꯍꯦ ꯑꯁ ꯋꯥꯔꯤꯁꯦ ꯐꯖꯗꯦ ꯍꯦ ꯀꯥꯏ ꯀꯥꯏ ꯋꯥꯔꯤ ꯅ ꯀꯅꯥꯅ ꯇꯝꯅ ꯇꯝꯁꯤꯜꯂꯤꯅꯣ ꯈꯪꯗꯤ
ꯗꯣꯡꯗꯣ ꯉꯥꯡꯉꯨꯅꯦꯅꯆꯦ ꯑꯩꯉꯣꯟꯗꯕꯨ ꯀꯩꯗꯧꯒꯦꯅꯦ
ꯅꯠꯇ ꯀꯅꯥꯅ ꯄꯪꯇꯝ ꯇꯝꯃꯤꯅꯣ ꯍꯥꯏꯕ ꯅꯪꯉꯣꯟꯗ ꯋꯥꯊꯤ ꯑꯣꯏꯔ ꯌꯥꯝ ꯇꯧꯋꯦ ꯍꯥꯏꯕ ꯀꯅꯥꯅ ꯈꯪꯕ ꯅꯨꯃꯤꯠꯇ ꯃꯅꯥ ꯂꯩ ꯍꯥꯏ
ꯂꯩ ꯂꯩ ꯂꯩ ꯂꯩ ꯅꯩꯕꯁꯨ ꯐꯪꯉꯔꯣꯏꯗꯕꯗ ꯑꯩꯅ ꯍꯥꯏꯗꯣꯛꯑꯁꯨ ꯅꯪ ꯐꯅꯦꯛ ꯌꯥꯝ ꯂꯣꯠꯀꯦ ꯅꯪ ꯐꯅꯦꯛ ꯌꯥꯝ ꯆ ꯆꯦꯟꯒꯦ ꯎꯝꯝ
ꯑꯗꯣ ꯀꯩ ꯃꯊꯦꯜꯅꯦꯕ ꯑꯩ ꯐꯖꯅ ꯇꯥꯍꯧꯗ꯭ꯔꯦ
ꯑꯩꯁꯨ ꯍꯥꯏꯗꯕꯗꯣ ꯀꯕ ꯍꯋꯥꯏ ꯑꯁꯥꯡꯕꯤꯗꯣ ꯑꯗꯨꯗ ꯏꯔꯣꯜꯂꯦ ꯍꯋꯥꯏ ꯃꯪꯒꯟꯒ ꯕꯨꯔꯤꯒ ꯀꯥꯡꯍꯧ ꯇꯧꯔꯦ
ꯑꯁ ꯁꯥꯎꯅꯦꯍꯦ ꯑꯗꯨꯗ ꯅꯨꯡꯁꯤꯠ ꯅꯨꯡꯁꯤꯠ ꯃꯅꯥꯒ ꯍꯥꯞꯆꯤꯟꯕ ꯊꯥꯛꯆꯤꯟꯕ ꯑꯁ ꯆꯥꯄꯤ ꯍꯥꯋꯥꯕꯅꯦ ꯑꯗ ꯈ꯭ꯋꯥꯏꯗꯒꯤ ꯍꯥꯎꯒꯗꯕ ꯑꯃꯒ ꯍꯥꯏꯔꯨꯔꯗꯤꯅꯦ ꯑꯗꯨꯗ ꯀꯩꯅꯣꯗꯣ ꯁꯤ ꯑꯁ ꯀꯔꯤ ꯍꯥꯏꯗꯣꯏꯅꯣ ꯃꯩꯇꯩꯂꯣꯟꯁꯤꯗ ꯈꯪꯗ꯭ꯔꯦꯅꯦ ꯎꯝ
ꯀꯣꯏ ꯀꯣꯏꯔꯒ ꯍꯥꯏꯔꯣꯅꯦ ꯈꯖꯤꯡ
ꯈꯥꯖꯤꯡꯗꯣꯏ ꯈꯥꯖꯤꯡꯗꯣꯏ ꯍꯦꯛꯇ ꯊꯣꯛꯇꯕ ꯀꯥꯔꯤꯅꯣ ꯈꯪꯗꯦ
ꯑꯣꯏꯔꯣꯏꯌꯦ ꯀꯣꯛꯇꯣ
ꯑꯩꯈꯣꯏꯗꯤ ꯃꯩꯇꯩꯂꯣꯟ ꯐꯖꯅ ꯈꯪꯗꯕꯗꯒꯤꯅꯦ
ꯏꯁ ꯏꯁ ꯃꯔꯛꯇ ꯂꯩꯔꯒ ꯃꯥꯅ
ꯍꯥꯏꯔꯠ
ꯍꯥꯏꯕ ꯂꯣꯏꯗ꯭ꯔꯤ ꯑꯗꯨꯒꯅꯦ
ꯎꯝ
ꯅꯍꯥꯟꯈꯩꯅ ꯑꯩꯉꯣꯟꯗ ꯍꯋꯥꯏ ꯆꯥꯏ ꯏꯥꯏ ꯀꯥꯔꯦꯟ ꯀꯥ ꯊꯥꯏꯅꯔꯤꯗꯣ ꯉꯁꯤꯗꯤ ꯐꯨꯒꯅ ꯀꯔꯤ ꯆꯦꯡꯒꯨꯝ ꯀꯔꯤ ꯈꯣꯝꯊꯣꯛꯄꯤ ꯍꯥꯏꯕ꯭ꯔꯥ ꯑꯉꯥꯡꯕꯗꯣ
ꯑꯥ
ꯑꯗꯨꯗꯣ ꯑꯃꯅ ꯃꯦꯠꯂꯦ ꯑꯃꯅ ꯀꯥꯡꯪꯍꯧ ꯇꯧꯔꯦ
ꯑꯁ ꯑ ꯍꯆꯅꯦ
ꯍꯥꯎꯗꯦꯗ ꯉꯁꯤꯗꯤ ꯌꯥꯍꯦꯛ ꯌꯥꯗꯦꯗ ꯆꯪꯉ ꯆꯥꯕ
ꯆ ꯃꯥ ꯑ ꯍꯥꯎꯅꯤ ꯍꯥꯎꯅꯤ ꯑꯗꯨꯗ ꯁꯒꯪ ꯅꯠꯇ꯭ꯔꯁꯨ ꯏꯁꯃꯣꯛ ꯄꯣꯛꯇꯣ ꯏꯁꯃꯣꯛ ꯄꯣꯛꯇꯣ ꯄꯤꯁ ꯃꯆꯥ ꯃꯆꯥ ꯑꯃꯇ ꯇꯧꯔꯒ ꯆꯦꯡꯒꯨꯝ ꯀꯩꯅꯣꯗ ꯇꯧꯔꯒ ꯑꯁ ꯍꯥꯎꯕꯅꯦꯅ
ꯅꯪꯕꯨ ꯁ ꯃꯧꯄꯣꯛ ꯆꯥꯕ꯭ꯔꯅꯦ
ꯇꯂꯦꯗ ꯑꯣꯏꯕ ꯑ ꯑꯣꯏ ꯑꯩ ꯀꯩꯅꯣ ꯆꯥꯗꯦꯌꯦ ꯑꯩ ꯑꯣꯛꯀꯨꯝꯕ ꯆꯥꯗꯦ ꯁꯟꯒꯨꯝꯕ ꯆꯥꯗꯦ ꯆꯤꯛꯀꯟ ꯀꯩꯅꯣ ꯑ ꯌꯦꯟꯒꯨꯝꯕ ꯆꯥꯗꯦ ꯑꯩꯗꯤ ꯚꯦꯖꯤꯇꯦꯕꯜꯁꯀꯨꯝꯕꯇ ꯆꯥꯏꯌꯦꯕ
ꯑꯗꯨꯩꯅ ꯆꯥꯕꯗꯤ ꯐꯤꯁꯀꯨꯝꯕ
ꯑꯥ
ꯆꯤꯛꯀꯟꯒꯨꯝꯕ
ꯌꯦꯟ ꯆꯥꯗꯦ ꯆꯤꯛꯀꯟ ꯆꯥꯏꯗꯨꯔꯥ
ꯍꯣꯏ ꯄꯣꯛꯀꯨꯝꯕ ꯆꯥꯕ ꯕꯤꯐꯀꯨꯝꯕꯀꯣ
ꯎꯝ
ꯁꯥ ꯁꯟꯅ ꯑꯩ ꯀꯌꯥ ꯄꯥꯛ ꯆꯥꯗꯦꯕ
ꯎꯝ ꯂꯧꯣꯡꯃꯤꯉꯦ ꯗꯥꯏꯂꯣ ꯃꯅꯤꯡ ꯆꯪꯅ
ꯀꯪꯉꯦ ꯀꯔꯤꯗꯥꯏꯂꯣ ꯑ ꯀꯩꯅꯣ ꯃꯅꯤꯄꯨꯔꯤ ꯐꯤꯂꯝꯒꯤ ꯃꯃꯥ ꯐꯠꯇꯕꯤꯒꯤ ꯈꯨꯅꯨ ꯌꯥꯝ ꯃꯥꯜꯂꯦ ꯍꯥꯏꯕ
ꯔꯤ
ꯃꯅꯤ ꯕꯦꯠ ꯅꯨꯄꯤ ꯕꯦꯠꯀꯤ ꯃꯃꯥ ꯀꯩꯅꯣ ꯍꯦꯔꯣ ꯃꯃꯥꯒꯤ ꯐꯠꯇꯕꯤ ꯃꯃꯥꯒꯤ ꯀꯦꯗ ꯇꯧꯕꯗꯣ ꯈꯨꯅꯣꯛ ꯂꯥꯡꯅꯣꯛꯇꯣ ꯃꯥꯜꯂꯦꯕ ꯍꯧꯖꯤꯛ ꯈꯨꯅꯨꯡꯣꯛꯇꯣ ꯑꯃ ꯂꯩꯗ ꯅꯨꯄꯤ ꯑꯃ ꯂꯩꯕꯗꯣ
ꯎꯝ ꯍꯣꯏ ꯏꯅꯦ ꯏꯅꯦ ꯑꯗꯨꯅꯅꯦ
ꯍꯥꯏꯕꯗꯤ ꯃꯅꯦꯅꯤꯒ ꯃꯌꯥꯝꯕꯅꯤꯒ ꯃꯆꯦꯅꯤꯒ ꯅ ꯊꯣꯛ ꯇꯅ ꯀ ꯑꯣꯞꯖꯤ ꯃꯅꯦ
ꯀꯔꯤꯅꯣ ꯈꯨꯅꯣꯛꯅꯤ ꯑꯩꯒꯤ ꯐ ꯈꯨꯅꯣꯛ ꯑꯁꯤꯁꯦ ꯑꯩꯒꯤ ꯑꯣꯔꯤꯖꯤꯅꯦꯜ ꯑꯁꯦꯡꯕ ꯈꯨꯅꯣꯛ ꯃꯁꯤ ꯀꯅꯥꯝꯇꯅ ꯁꯦꯝꯗꯣꯛꯄ ꯌꯥꯔꯔꯣꯏꯗꯕ ꯈꯨꯅꯣꯛ ꯅꯪꯒꯤ ꯈꯨꯅꯣꯛꯇꯤ ꯌꯥꯝꯅ ꯅꯨꯡꯁꯤ ꯅꯨꯡꯁꯤꯕꯒꯤ ꯗꯥꯏꯗ ꯎꯝ ꯑꯗꯨꯕꯨ ꯈꯨꯅꯣꯛꯅꯦ
ꯏ
ꯍ ꯍꯥ ꯌꯥꯗ꯭ꯔꯦ ꯀꯣꯛ ꯈꯔ ꯅꯪ ꯉꯔꯥꯡꯕꯨꯗꯤ ꯆꯥꯍꯧꯗ꯭ꯔꯕ꯭ꯔꯥ ꯀꯔꯤꯅꯣꯝꯗꯤ ꯇꯧꯔꯦ ꯅꯪ
ꯍꯦ ꯇꯗ ꯑ ꯏꯆꯦꯗꯤ ꯕꯣꯔꯁꯨ ꯌꯦꯡꯗꯕꯅꯤꯅ
ꯑ ꯉꯔꯥꯡꯗꯤ ꯑꯩ ꯐꯖꯅ ꯇꯨꯝꯃꯦ ꯅꯍꯥꯟ ꯅꯨꯡꯗꯥꯡꯗꯨꯗꯤ ꯏꯃꯥꯏ ꯌꯦꯟꯅ ꯑꯩ ꯍꯧꯗꯣꯛꯇ꯭ꯔꯦ ꯑꯩꯅ ꯌꯦꯟ ꯍꯧꯗꯣꯛꯑꯒ ꯅꯣꯡꯉꯥꯜꯂꯦ ꯑꯗꯨꯝ
ꯃꯥꯜꯂꯦꯅ ꯌꯦꯡꯕꯩꯇꯥꯥꯔꯗꯀꯣ
ꯑꯩ ꯕꯣꯜ ꯌꯦꯡꯗꯦ ꯉꯔꯥꯡ ꯅꯍꯥꯟꯗꯁꯨ ꯕꯣꯜꯗ ꯌꯦꯡꯗꯦꯕꯀꯣ ꯇꯨꯝꯕ ꯁꯨꯌꯥ ꯃꯤꯠꯁꯤꯅꯅꯦ ꯁꯟ ꯃꯃꯤꯠꯗꯧꯅ ꯏꯂꯥꯎ ꯂꯥꯎꯔ ꯑꯗꯨꯝ ꯄꯥꯡꯅꯩꯑꯕ ꯎꯏꯕ ꯁꯨꯛꯌꯥ ꯍ ꯍꯦꯛ ꯌꯥꯗꯕ ꯁ ꯇꯨꯝꯃꯦ ꯇꯨꯝꯗꯅ ꯅꯣꯡꯉꯥꯟꯈꯤ ꯃꯥꯅ ꯑꯣꯏꯔꯝꯕꯁꯨ ꯌꯥ ꯑꯩꯁꯨ ꯆꯤꯡꯅꯔꯛꯏꯕꯅꯦ ꯑꯗꯨꯅ ꯅꯨꯃꯤꯠꯇꯨꯗꯅ ꯑꯩ ꯈꯪꯕꯅꯦ ꯑꯩꯁꯦ ꯁꯟꯒꯤꯗꯥꯔ ꯑꯣꯏꯔꯤ ꯖꯥꯠꯂꯥꯅ
ꯑ ꯄꯖꯔ ꯄꯖꯔ
ꯍꯥꯖꯥꯔꯦ ꯆꯥꯛꯇꯣꯛꯑꯒ ꯍꯩ ꯆꯥꯕꯒꯤ ꯈꯨꯍꯥꯎ ꯈꯨꯅꯨꯡꯉꯥꯏꯁꯤꯗꯤ
ꯎꯝ ꯍꯩꯅꯧꯒꯁꯦ ꯆꯥ ꯠ ꯔꯨ ꯅ ꯠ ꯔꯨꯠꯅ ꯅꯍꯥꯟꯜ ꯁꯥꯥꯏ ꯗ꯭ꯔꯥꯒꯟ ꯐ꯭ꯔꯨꯠꯀ ꯆꯥ ꯑ
ꯑꯩꯗꯤ ꯍꯧꯖꯤꯛ ꯆꯝꯄꯔꯥꯅꯤ ꯆꯝꯄꯔꯥ
ꯆꯝꯄ꯭ꯔꯥ ꯃꯍꯤꯁꯨ ꯊꯛꯄꯤꯈ꯭ꯔꯦ ꯑꯩꯈꯣꯏꯗꯤ ꯁ꯭ꯋꯤꯡ ꯀ ꯁ꯭ꯋꯤꯡ ꯆ ꯁ꯭ꯋꯤꯡ ꯀꯨꯛ ꯁ꯭ꯋꯤꯡ ꯀꯨꯛꯇ ꯅꯣꯏꯒꯤ ꯅꯞ ꯅꯞ ꯂꯥꯎꯕꯤ ꯅꯞ ꯅꯞ ꯂꯥꯎꯕꯤꯗꯨ ꯅꯠꯇꯦ ꯁꯤꯗꯤ ꯨꯡꯕꯨꯡ ꯀꯥꯕꯤ ꯨꯡꯕꯨꯡ ꯄꯥꯕꯤ ꯄꯦꯛ ꯄꯛ ꯂꯥꯎꯕꯤ ꯆꯞꯈꯥꯏꯔꯒ ꯅꯩꯈꯥꯏꯔꯒ ꯑꯣꯠꯈꯥꯏꯔꯒ ꯄꯨꯊꯣꯔꯛꯑꯕꯅꯤ ꯇꯧꯕꯗꯣ ꯎꯝ ꯋꯦꯗꯔꯁꯤꯗ
ꯊꯕꯛ ꯅꯨꯡꯕꯥꯛ ꯑꯝꯇ ꯇꯧꯔꯝꯃꯔꯣꯏ ꯗꯥꯏꯂꯣꯛꯇꯤ ꯌꯥꯝ ꯍꯩꯔꯦꯕ
ꯀꯔꯤ ꯀꯩꯅꯣꯅꯦ ꯐꯦꯁꯕꯨꯛꯇ ꯑꯗꯨꯝ ꯎꯏꯗꯨꯕꯨ ꯅꯪ ꯁꯨꯡꯈꯪ ꯈꯪꯗ꯭ꯔꯕꯣ ꯅꯪꯕꯣ
ꯑꯗꯨꯅꯦ ꯑꯗꯨꯅꯦ ꯌꯦꯡꯗ꯭ꯔꯒꯗꯤ ꯈꯪꯒꯗ꯭ꯔꯣꯗꯣ ꯌꯦꯡꯕꯩ ꯅꯠꯇ꯭ꯔꯣ
ꯌꯦꯡꯕꯩꯅꯤꯅꯦ
ꯑꯗꯨꯅꯅꯤ ꯐꯥꯖꯅ ꯌꯦꯡꯉꯝꯃꯅꯤ ꯍꯥꯏꯁꯦ
ꯀꯗꯥꯏꯗꯒꯤ ꯏꯁ-ꯇꫭꯔꯤ ꯑꯃ ꯊꯥꯒꯠ ꯆꯥꯛ ꯆꯥꯅꯕꯩ ꯆꯥꯛ ꯆꯥꯅꯕꯩ ꯀꯩꯅꯣ ꯇꯧꯔꯦ ꯑꯗꯨ ꯍꯦꯛꯇ ꯊꯣꯔꯛꯀꯅꯤ ꯕꯨꯡꯕꯨꯡ ꯀꯥꯕꯤ ꯕꯨꯡꯕꯨꯡ ꯀꯥꯕꯤ ꯇꯧꯔꯒ ꯆꯞꯈꯥꯏꯔꯒ ꯅꯩꯈꯥꯏꯔꯒ ꯑꯣꯠꯈꯥꯔꯒ ꯇꯧꯕ
ꯅꯪꯅ ꯌꯥꯝ ꯄꯥꯝꯖꯔꯨꯔꯕ ꯑꯗꯨꯒꯤ ꯗꯥꯏꯂꯣꯛꯇꯣ
ꯑꯁ ꯍꯥꯎꯗꯤ ꯍꯥꯎꯕꯅꯦ ꯆꯞꯈꯥꯏꯔꯒ ꯅꯩꯈꯥꯏꯔꯒ ꯑꫭꯠꯈꯥꯏꯔꯒ ꯄꯨꯊꯣꯔꯛꯄꯗꯣ
ꯍꯤ ꯍꯥ ꯆꯝꯄ꯭ꯔꯥ ꯑꯍꯨꯝ ꯁꯥꯈ꯭ꯔꯦ ꯏꯊꯟꯇ ꯃꯄꯨꯝ ꯍꯥꯎꯔꯦ ꯌꯥꯔꯦ
ꯑꯁ ꯌꯥꯗꯨꯗꯤ ꯐꯖꯔꯝꯃꯅꯤ ꯌꯥꯗꯨꯗꯤ ꯂꯣꯡ ꯂꯥꯁ ꯇꯤꯡ ꯐꯖꯅ ꯑꯣꯏꯔꯅꯤ
ꯀꯩꯝ ꯇꯧꯗꯦ ꯑꯩꯈꯣꯏꯗꯤ ꯇꯥꯇꯥ ꯀꯝꯄꯅꯤꯒꯤꯅꯤꯅꯅꯦ ꯀꯩꯝ ꯇꯧꯗꯦ ꯍꯥꯏꯕ ꯐꯖꯔꯦ
ꯏꯁꯦꯇꯦꯂꯣ ꯍꯨꯔꯥꯜ ꯂꯥꯡ ꯀꯥꯅꯨ
ꯍꯨꯔꯥꯜꯂꯛꯇꯦ ꯅꯪ ꯅꯣꯏ ꯄꯣꯛꯇ꯭ꯔꯤꯀꯥꯟꯗꯒꯤ ꯁꯤꯖꯤꯟꯅꯔꯛꯑꯕ ꯗꯥꯏꯂꯣꯛꯅꯤ ꯑꯩꯈꯣꯏꯗꯤ ꯈꯪꯉꯕ꯭ꯔꯥ
ꯐꯖꯥꯔꯦ ꯐꯖꯥꯔꯦ ꯑꫭ ꯏꯃꯥ ꯏꯃꯥ ꯏꯤꯕꯦꯝꯃꯥ ꯍꯣꯏ
ꯅꯪ ꯑꯗꯨ ꯑꯗꯨꯝ ꯉꯔꯥꯡ ꯉꯔꯥꯡ ꯉꯔꯪꯒ ꯑꯗꯨꯝ ꯂꯣꯏꯁꯤꯟꯒꯗꯕꯅꯤ ꯅꯪ ꯌꯥꯝ ꯍꯥꯏꯖꯤꯜꯂꯛꯀꯅꯣꯕ ꯈꯪꯕ꯭ꯔꯥ
ꯏꯆꯦꯒꯤ ꯏꯆꯥꯕꯨ ꯀꯌꯥ ꯁꯨꯔꯒꯦ
ꯀꯔꯤ ꯏꯆꯥ ꯀꯌꯥ ꯁꯨꯔꯒꯦꯕ
ꯍꫭꯏ
ꯑꯩꯅ ꯃꯁꯤꯗꯩꯗ ꯅꯇꯩ ꯐꯪꯗꯗꯅ ꯀꯣꯏꯊꯤꯏ ꯊꯤꯔꯤ ꯅꯪꯅ ꯏꯆꯥ ꯀꯌꯥ ꯁꯨꯔꯦ ꯍꯪꯖꯤꯜꯂꯛꯑꯦ ꯊꯝꯃꯣꯏꯁꯦ ꯀꯥꯏꯔꯦ ꯍꯥꯏꯗꯣꯔꯛꯑꯣ ꯍꯥꯏꯗꯣꯔꯛꯑꯣ ꯍꯥꯏꯗꯣꯔꯛꯑꯣ ꯑꯩ ꯏꯆꯥ ꯂꯩꯔꯒꯕꯨ ꯑꯩ ꯅꯣꯏꯗ ꯑꯁꯨꯃꯥꯏꯅ ꯇꯧꯔꯝꯒꯗ꯭ꯔꯥ ꯍꯥꯏꯕ ꯏꯆꯥ ꯃꯈꯣꯟꯒ ꯇꯥꯔꯣꯏꯗ꯭ꯔꯥ ꯗꯥ ꯍꯥꯏꯕꯅꯤ ꯗꯥ ꯍꯦꯟꯃꯟꯗ꯭ꯔꯣ ꯍꯦꯟꯃꯟꯗ꯭ꯔꯣ
ꯅꯨꯄꯤ ꯅꯨꯄꯤꯗꯨꯁꯨ ꯑꯁ ꯍꯥꯏꯅꯤꯡꯗꯦꯗ ꯑꯩ ꯑꯁ ꯍꯣꯔꯦꯟ ꯀꯩꯅꯣ ꯇꯧꯔꯀꯔꯦ ꯍꯥꯏꯅꯤꯡꯗꯔꯤꯗꯥ
ꯍꯥꯏꯔꯛꯑꯣꯅꯦ ꯀꯩꯗꯧꯔꯒꯦꯝ ꯎꯝ ꯅꯪ ꯅꯪꯅ ꯉꯝ ꯌꯥꯕ꯭ꯔꯣ ꯍꯥꯏꯔꯛꯑꯣ
ꯑꯥ ꯑꯩꯁꯤꯌꯥ ꯙꯞꯇꯤ ꯅꯥꯕ
ꯙꯞꯇꯤ
ꯃꯣꯖꯥꯗ ꯂꯩꯈꯣꯝ ꯄꯥꯝꯑꯃꯦ ꯑꯦ ꯍꯩꯅꯗꯤꯌꯦ
ꯀꯩꯅꯣꯅꯤ ꯀꯩꯅꯣꯗꯣ
ꯀꯩꯅꯣꯗꯤ ꯀꯩꯅꯣ
ꯀꯩꯅꯣꯗꯣ ꯀꯩꯅꯣꯗꫭ ꯑꫭꯏꯅ ꯀꯩꯅꯣꯗꯣ
ꯑꯥꯎ
ꯑ ꯀꯩꯅꯣꯅꯦ
ꯑꯣ ꯑꯗꯨꯒꯤ ꯀꯩꯅꯣꯗꯣ
ꯀꯩꯩꯅꫭꯗꫭ ꯍꯣꯏ ꯀꯩꯅꯣꯗꯣ ꯀꯩꯅꯣꯅꯦꯕ ꯈꯪꯗ꯭ꯔꯣ
ꯀꯩꯅꯣꯗꯣ ꯀꯩꯅꯣ
ꯈꯪꯕꯩꯇꯥꯔꯦ ꯈꯪꯉꯦꯒꯥꯏꯁ ꯂꯩꯑꯦꯕ
ꯏꯁ ꯈꯪꯗ꯭ꯔꯒꯗꯤ ꯅꯍ ꯑꯩꯅ ꯑꯗꯨꯃꯥꯏꯅ ꯈꯨꯝꯗ꯭ꯔꯒꯗꯤ ꯋꯥꯔꯤꯗꯣ ꯀꯃꯥꯏꯅ ꯁꯝꯖꯤꯟꯅꯗꯧꯔꯤꯒꯦ ꯏꯕꯨꯡꯉꯣ
ꯑꯩ ꯍꯧꯖꯤꯛ ꯍꯥꯏꯔꯛꯎꯔꯥ ꯑꯗꯨꯗꯤ ꯋꯥꯃ
ꯍꯥꯏꯔꯛꯑꯣ ꯀꯩꯅꯣ ꯌꯥ
ꯅꯪꯒꯤ ꯅꯨꯄꯥ ꯑꯐꯕ ꯑꯃ ꯂꯩꯔꯦ ꯆꯍꯤꯃ ꯀꯨꯟꯊ꯭ꯔꯥꯗꯤ ꯁꯨꯔꯦ ꯑꯦ ꯀꯨꯟꯊ꯭ꯔꯥ ꯁꯨꯗꯣꯔꯦ ꯅꯦꯛꯁ ꯌꯔ
ꯏꯁ ꯅꯪꯅ ꯄꯣꯛꯄꯤꯕ꯭ꯔꯣ ꯍꯥꯏꯁꯦ ꯃꯊꯪ ꯆꯍꯤ ꯑꯗꯨ ꯁꯨꯔꯅꯤꯒ ꯐꯖꯅꯗꯤ ꯈꯪꯉꯝꯃꯦ ꯅꯥꯇꯩ ꯆꯥꯕ ꯃꯤꯗꯤ ꯑꯣꯏꯔꯝꯃꯔꯣꯏ